ꯀꯑ
ꯎꯝ
ꯑ
ꯀ꯭ꯔꯤꯇꯧꯔ ꯂꯩꯕ꯭ꯔꯣ ꯍꯧꯖꯤꯛꯇꯤ
ꯑꯩ ꯏ ꯈꯣꯡ ꯈꯨꯠ ꯆꯥꯝꯒꯦ ꯇꯧꯔ ꯂꯩꯔꯦ
ꯑꯩꯗꯤ ꯅꯪ ꯊꯝꯗꯕ꯭ꯔꯥ ꯍꯥꯏꯅ ꯋꯥꯔꯤ ꯁꯥ ꯁꯥꯔꯒ ꯊꯝꯈ꯭ꯔꯕ ꯃꯇꯣꯝꯇ ꯊꯝ ꯊꯝꯈ꯭ꯔꯕ ꯃꯥꯜꯂꯦ
ꯑꯩꯁꯨꯅꯤꯅꯦ
ꯎꯝ ꯉꯔꯥꯡꯗꯣ ꯀꯌꯥꯃꯨꯛꯁꯨ ꯅꯣꯛꯅꯤꯡꯕ꯭ꯔ ꯑꯃ ꯎꯝ ꯑꯅꯤꯁꯤ ꯑꯅꯤꯁꯤ ꯍꯥꯏꯕꯗꯣ
ꯑꯣ
ꯁꯥ ꯑꯝ ꯁꯟꯁꯥ ꯀꯪꯕꯒ ꯊꯣꯡꯕꯤꯕ ꯑꯗꯨꯒ
ꯎꯝ
ꯑꯗꯣ ꯕ꯭ꯂꯦꯛ ꯕ꯭ꯂꯦꯛ ꯑꯣꯏꯕꯅꯤꯅ ꯃꯥꯒꯤ ꯀꯩꯀꯩ ꯀꯥ ꯂꯩꯖꯥꯔ ꯃꯀꯟꯂ ꯀꯊꯤꯟꯗꯣ ꯌꯥꯝ ꯃꯥꯟꯕꯅꯦꯕ ꯑꯗꯨ ꯀ ꯊꯤꯟꯅꯩ ꯌꯥꯝ ꯃꯥꯟꯕꯀꯣ ꯑꯗꯣ
ꯑꯣ
ꯑꯗꯨꯒꯤ ꯀꯂꯥꯏꯂꯣꯡꯅꯀꯣ
ꯍ
ꯉꯁꯤꯒꯤ ꯀꯊꯤꯟꯁꯦ ꯀꯔꯤ ꯀꯔꯤꯒꯤꯔꯥ ꯀꯌꯥꯃꯨꯛꯁꯨ ꯍꯥꯎꯗꯦ ꯀꯃꯨꯛꯁꯨ ꯍꯥꯎ ꯇꯕ꯭ꯔꯥ ꯑꯣ ꯑꯗꯨꯒꯤ ꯅꯣꯏꯕꯨ ꯄꯤꯖꯥꯕ ꯑꯩꯈꯣꯏꯅ
ꯎꯝ
ꯍꯥꯎꯋꯦ ꯍꯥꯎꯋꯦ ꯀꯩꯔꯤꯒꯤ ꯉꯁꯥꯏꯗꯒꯤ ꯀꯊꯤꯟ ꯂꯩ ꯍꯥꯏꯔꯗꯤ ꯉꯁꯥꯏꯗꯒꯤ ꯄꯤꯕ ꯌꯥꯗ꯭ꯔꯥ
ꯌꯥ ꯄꯤꯅꯁ ꯇꯨꯝꯈꯕ꯭ꯔꯥ ꯁꯤꯝꯂꯤ
ꯇꯨꯝꯗꯗ ꯍꯧꯖꯤꯅ ꯍꯒꯠꯂꯒ ꯂꯩꯔꯦ
ꯌꯥꯝ ꯈꯠꯂꯦ ꯍꯥꯏꯌꯣ ꯍꯥꯏꯅ
ꯑꯩꯁꯨ ꯍꯔꯦ ꯂꯦꯝꯅꯦ ꯍꯥ ꯉꯣ
ꯁꯤ ꯂꯥꯎꯔꯗꯣ ꯍꯣꯡ ꯁꯝꯃꯈꯅ ꯀꯔꯤꯕ ꯂꯩꯔꯤꯌꯦ
ꯅꯣꯏꯒ ꯑꯃꯨꯛ ꯀꯥꯃꯤꯟꯅꯒꯗꯕ꯭ꯔꯣ
ꯈꯪꯗꯦ ꯀꯥꯃꯤꯟꯅꯁꯤꯔ ꯃꯣꯏꯅ ꯉꯥꯏ ꯉꯒꯦ ꯍꯥꯏ ꯑꯗꯨꯝ ꯀꯩꯅꯣ ꯇꯧꯒꯅꯤ
ꯑꯣ
ꯈꯪꯗꯦ꯫
ꯃꯣꯏ ꯊꯕꯛꯇꯤ ꯄꯨꯡ ꯀꯌꯥꯗ ꯂꯣꯏꯕꯤꯔꯣ꯫
ꯃꯣꯏꯒꯤꯔꯥ
ꯍꯣꯏ꯫
ꯑꯥꯎ꯫ ꯁꯤꯗ ꯆꯠꯄꯒꯤ ꯃꯣꯔꯅꯤꯡ ꯄꯨꯡ ꯀꯌꯥꯗ ꯑꯃꯨꯛꯀ ꯆꯠꯄꯒꯤꯔꯣꯃꯣꯏꯗꯤ꯫
ꯄꯨꯡ ꯏꯂꯦꯚꯦꯟ ꯅꯠꯇ꯭ꯔꯒ ꯄꯨꯡ ꯑꯦ ꯃꯕꯥꯟꯖꯤꯗꯤ ꯄꯨꯡ ꯀꯩꯅꯣꯗ ꯆꯠꯂꯦꯗ ꯇꯨꯌꯦꯕ ꯊꯥꯔꯇꯤ꯫ ꯗꯨ ꯋꯥꯟ ꯇꯨꯗꯨꯋꯥꯏꯗ ꯆꯠꯂꯦ ꯎꯝ ꯑꯗꯣ ꯅꯕꯥꯅꯤꯗꯤ ꯑꯗꯨꯒꯤ ꯇꯥꯏꯃꯤꯡꯗꯁꯨ ꯁꯨꯆꯠ ꯆꯠꯇꯦꯅ꯫
ꯑꯗꯣ ꯌꯥꯒꯗ꯭ꯔꯅꯦ꯫ ꯃꯥꯏ ꯇꯧꯔꯁꯤꯔꯣ꯫
ꯈꯪꯗꯦ ꯌꯥꯕ ꯃꯥꯜꯂꯦ꯫
ꯑꯪꯀꯜ ꯑꯌꯨꯛꯇ ꯀꯣꯜ ꯇꯧꯔꯛꯄ꯫
ꯑꯧ
ꯎꯝ ꯅꯣꯏꯗꯤ ꯀꯔꯤ ꯇꯧꯔꯒ ꯂꯥꯛꯑ꯫ ꯀꯔꯤꯁꯨ ꯍꯥꯏꯗꯦ ꯅꯣꯏ ꯅꯣꯏꯕꯨꯗꯤ ꯍꯨꯝꯗꯕ꯭ꯔ ꯍꯥꯏꯔꯒ ꯈꯨꯝꯗꯦꯗ ꯃꯁꯥ ꯃꯁꯥꯒꯤ ꯀꯩꯅꯣ ꯇꯧꯋꯤꯗ ꯃꯥ ꯐꯥꯗꯔꯁꯗꯦꯒꯤ ꯐꯥꯗꯔꯁꯗꯦꯒꯤ ꯀꯔꯤ ꯑꯦꯟꯁꯥꯡ ꯆꯥꯕ꯭ꯔꯣ ꯐꯥꯗꯔꯁꯗꯦꯗ ꯈꯨꯟ ꯆꯠꯄ꯭ꯔꯥ ꯍꯥꯏꯕ꯫ ꯗꯣ ꯄꯨꯟ ꯆꯠꯂꯦ ꯈꯨꯟ ꯆꯠꯄꯒꯤ ꯑꯁ ꯃꯥꯒꯤ ꯒꯤꯄ ꯃꯌꯥꯝꯗꯣ ꯑꯣꯠꯍꯜꯂꯒ ꯁꯤ ꯐꯥꯗꯔꯁ ꯗꯦꯗꯒꯤ ꯁꯤ ꯐꯪꯕꯅꯦ ꯁꯤ ꯐꯪꯕꯅꯦ
ꯀꯞꯄꯒꯤ ꯑꯣꯏꯔꯝꯅꯤꯕ ꯃꯣꯏꯒꯤ꯫
ꯍꯣꯏ ꯈꯨꯟ ꯆꯠꯂꯦ ꯍꯥꯏꯌꯦ꯫ ꯎꯝ꯫
ꯇꯞꯄꯒꯤ ꯑꯣꯏ ꯌꯥꯝꯕꯅꯤꯕ ꯏꯕꯥꯏꯅꯤꯖꯨ ꯃꯣꯏ ꯆꯠꯄꯒꯤꯔꯅ ꯈꯟꯗꯨꯅ ꯂꯩꯕꯅꯦꯕ꯫ ꯈꯣꯏꯗꯤ ꯅ ꯍꯥꯉꯩꯒ ꯃꯥꯟꯅꯗꯦ ꯄꯥꯛꯀꯨꯝꯅꯗ꯭ꯔꯦ ꯑꯩꯈꯣꯏꯗꯤ꯫ ꯃꯣꯏꯁꯨ ꯀꯨꯝꯅꯤꯡꯕꯒꯨꯝꯦ ꯀꯨꯝꯅꯤꯡꯗꯕꯒꯨꯝ ꯇꯧꯔ ꯂꯩꯔꯃꯤꯅ꯫
ꯆꯠꯈ꯭ꯔꯕꯒꯤ ꯃꯕꯥꯅꯤ ꯆꯠꯕ ꯇꯣꯡꯉꯥꯟꯈ꯭ꯔꯦ ꯍꯥꯏꯅ ꯍꯥꯏꯕ ꯀꯔꯤꯇꯧ ꯀꯔꯤ ꯇꯣꯉꯥꯟꯕ꯭ꯔ ꯍꯥꯏꯔꯒ ꯈꯪꯗꯦ ꯈꯨꯝꯅꯤꯡꯗ꯭ꯔꯗꯤ ꯑꯗꯨꯝ ꯕ꯭ꯂꯣꯛ ꯊꯝꯃꯦ꯫
ꯃꯥ ꯍꯥꯟꯅ ꯊꯝꯕꯒꯤ ꯑꯩꯅ ꯈꯣꯏꯗꯤ ꯅꯣꯡꯃꯖꯨ ꯈꯟꯗꯦ ꯃꯥ ꯊꯝꯕꯒꯤꯅꯦ꯫ ꯑ ꯎꯝ
ꯌꯥꯗ꯭ꯔꯦ ꯌꯥꯗ꯭ꯔꯦ ꯀꯣꯛꯁꯦ ꯂꯣꯏꯔꯕꯔꯕ ꯄꯨ꯭ꯔꯅꯦ ꯍꯧꯖꯤꯛꯇꯤ
ꯑꯣꯏꯔꯣ
ꯎꯝ
ꯎ ꯍ ꯔꯅꯤ ꯃꯥꯥꯏ
ꯎꯝ ꯁꯔꯤ
ꯂꯣꯏꯔꯅꯤ
ꯎꯝ ꯐꯖꯥꯥꯡꯗꯣ ꯐꯖꯥꯅꯅ ꯐꯖꯥ ꯐꯖ ꯆꯥꯟꯁꯦꯉ ꯑꯗꯨ ꯈꯛꯇ ꯉꯥꯏꯔꯦ ꯅꯪꯅꯪ ꯅꯪꯅ ꯁꯦꯡꯐꯝꯗꯣ
ꯈꯜꯂꯖ ꯑꯩ ꯋꯥ ꯑꯃ ꯍꯥꯏꯅꯤꯡꯉꯥꯏ ꯂꯩꯕꯅꯤꯅꯦ ꯅꯪꯉꯣꯟꯗ
ꯇ ꯋꯥꯅ ꯑꯗꯨꯣ ꯍꯥꯏꯌꯅ
ꯑꯁꯤꯒꯤ ꯋꯥꯠ ꯑꯁꯤꯒꯤ ꯋꯥ ꯍꯥꯏ ꯑꯁꯤꯒꯤ ꯃꯇꯥꯡꯅꯦꯕ ꯑꯩ ꯒ꯭ꯌꯥꯟ ꯇꯥꯗꯕ ꯍꯧꯖꯤꯛꯇꯤ ꯍꯥꯏꯕ ꯌꯥꯗꯕꯅꯤꯅꯀꯣ
ꯑꯥ
ꯑꯗꯣ ꯃꯣꯏ ꯑꯅꯤꯁꯨ ꯃꯣꯏ ꯑꯅꯤꯕꯨꯁꯨ ꯄꯍꯜꯣꯅ ꯑꯁꯤ
ꯎꯝ ꯎꯝ ꯌꯥꯗꯦ ꯑ ꯎꯝ ꯑꯥꯏꯗꯤ ꯗꯤ ꯐꯣꯟ ꯂꯩꯇ꯭ꯔꯦ
ꯑꯃ ꯍꯥꯏꯗꯤ
ꯀꯦꯕ ꯈꯛꯇ ꯉꯥꯏꯔꯦ ꯑꯩꯈꯣꯏ ꯏꯆꯦ ꯑꯩꯈꯣꯏꯒꯤ ꯄꯨꯟꯁꯤꯡꯂꯤꯅ
ꯎꯝ
ꯍꯣꯏꯒꯦꯃ ꯃꯥꯁꯦ
ꯑꯣ ꯐꯣꯟ ꯌꯥꯗ꯭ꯔ ꯄꯨ꯭ꯔ ꯃꯥꯒꯤꯗꯣ
ꯁꯣꯟꯅꯗ꯭ꯔꯦ ꯃꯥꯅ ꯍꯨꯏ ꯄꯨꯔꯛꯄꯗꯨꯁꯨ ꯃꯥꯒꯤ ꯃꯤꯈꯣꯏ ꯁꯤꯕ ꯈꯛꯇ ꯃꯥꯒ ꯆꯞ ꯃꯥꯟꯅꯩ
ꯎꯝ
ꯇꯃꯤ ꯅꯅꯥ ꯇꯨ ꯇ ꯇꯨ ꯇ
ꯑꯣ ꯑꯩꯗꯤ ꯃꯥꯁꯦ ꯏꯁꯇꯤꯇꯥꯁꯦ ꯍꯦꯛ ꯎꯕꯗ ꯑꯩꯗꯤ
ꯑꯥ ꯏꯆꯦ ꯂꯨꯁꯤꯒꯤ ꯐꯣꯟ ꯀꯩꯅꯣ ꯃꯆꯥ ꯑꯃꯗꯣ ꯃꯥꯅ ꯄꯥꯏꯕ ꯍꯥꯟꯅ ꯄꯥꯏꯕꯤꯕ ꯃꯥꯗꯕꯤꯕꯣ ꯃꯆꯥꯗ ꯅꯠꯇ
ꯑꯗꯣ ꯐꯨꯍꯅꯕꯨ ꯂꯧꯀꯣ ꯍꯥꯏꯅ ꯑ
ꯑꯅꯧꯕ ꯂꯧꯅꯤꯡꯉꯥꯏ ꯃꯀꯣꯛ ꯇꯥꯡꯕꯗꯣ ꯂꯩꯇꯦ ꯍꯌꯦꯦ ꯄ ꯊ ꯃ ꯑꯗꯨ ꯄꯥ ꯃꯥ ꯁꯤꯤꯔꯦ ꯂꯩ ꯍ ꯍꯁꯄ ꯈꯥꯄ ꯅꯨꯄꯥꯗ ꯁ ꯀꯝꯁꯨ ꯇꯧꯕ ꯌꯥꯗꯕꯗꯣ ꯑꯗꯨꯒꯨꯝꯕ ꯅꯨꯄꯥꯗꯣ ꯊꯤꯔꯒ ꯂꯩꯌꯦ
ꯑꯗꯣ ꯑꯁ ꯃꯅ ꯊꯥꯅꯤ ꯍꯣꯡꯒꯨꯝ ꯂꯩꯔ ꯂꯥꯎꯕ ꯌꯥ ꯀꯗ ꯃꯣꯏꯁꯨ ꯂꯔꯤ ꯆꯥꯎꯅꯤꯅ
ꯑꯌꯥ
ꯑꯩꯈꯣꯏ ꯑꯁꯤꯗꯗꯤꯀꯣ ꯕ ꯕꯣꯜ ꯁꯅꯕ ꯍꯧꯈ꯭ꯔꯗꯤ ꯑꯁꯤꯗꯤ ꯃꯤꯒꯤ ꯃꯈꯣꯟꯅ ꯌꯥꯗ꯭ꯔꯦ
ꯑꯁ ꯅꯨꯡꯉꯥꯏꯒꯅꯤ ꯌꯦꯡꯅꯤꯡꯉꯝꯒꯅꯤ ꯀꯣꯟꯠꯅꯕꯅꯤꯁꯨ ꯑꯗꯨꯝ ꯆꯠꯄ ꯀꯩ ꯍꯥꯏꯕꯗꯤ ꯃꯤ ꯄꯨꯟꯅ ꯄꯨꯟꯅ ꯌꯦꯡꯅꯤ
ꯗ ꯑꯣꯏꯣꯏꯁꯨ
ꯄꯨꯟꯅ ꯄꯨꯟꯅ ꯌꯦꯡꯕꯅ ꯅꯨꯡꯉꯥꯏꯒꯅꯤ ꯏꯪꯀꯜꯒꯤ ꯀꯩꯅꯣꯗ ꯌꯦꯡꯕ ꯆꯠꯂꯣꯅ ꯍꯧꯖꯤꯛꯀꯥꯟꯗꯤ ꯃꯇꯣꯝꯗ ꯂꯩꯕꯅꯤꯅ
ꯑꯗꯦꯗꯗꯤꯒꯅ
ꯅꯨꯡꯗꯥꯡꯗ ꯐꯥꯏꯅꯦꯜꯗꯗꯤ ꯑꯗꯨꯝ ꯃꯥꯏ ꯌꯦꯡꯉꯣꯅ
ꯍꯅꯤ ꯌꯦꯡꯁꯦꯗꯤ ꯐꯥꯔ ꯂꯩꯃꯦ
ꯐꯤꯅꯜꯗꯨꯗꯤ ꯇꯧꯋꯣ ꯅꯠꯇ꯭ꯔꯒ ꯄꯣꯂꯣꯡ ꯡꯐꯣꯏꯗ ꯌꯦꯡ
ꯅ ꯇꯔꯦꯅꯤꯗꯦ ꯑꯗꯨ ꯎꯃꯗ
ꯄꯣꯂꯨꯡꯔꯤꯡꯗꯤ ꯃꯥꯒꯤ ꯂꯦꯞꯇꯣꯞ ꯂꯩꯕꯅꯤꯅ ꯌꯦꯡꯕ ꯌꯥꯏꯅ ꯃꯥꯠꯇ꯭ꯔꯒꯂꯦ ꯇ ꯑꯗꯨ ꯅꯒꯦꯔ ꯅ ꯕꯥꯅꯤꯅꯕꯥꯅꯤꯅ ꯅꯤꯔꯗꯤ ꯄꯤꯒꯅꯤꯗ
ꯈꯜꯂ ꯑꯗꯨꯒꯨꯝꯕ ꯑꯩ ꯃꯣꯏꯁꯨ ꯃꯣꯏꯒꯤꯗꯨ ꯄꯤꯕꯗꯣ ꯋꯥꯔꯤ ꯁꯥꯕꯅꯤꯅ
ꯂꯦꯞꯇꯣꯞꯇꯗꯤ ꯁꯥꯟꯅꯗꯦꯅ
ꯑꯗ ꯋꯥꯔꯁꯨꯇꯂꯦ
ꯀꯔꯝꯕ ꯅꯨꯄꯤꯗ ꯀꯣꯏꯔꯒ ꯂꯩꯕ꯭ꯔꯥ ꯈꯨꯨꯟꯒꯤ ꯅꯨꯄꯤꯔ ꯅꯠꯇ꯭ꯔꯒ
ꯈꯪꯗꯦ ꯑꯩꯗꯤ ꯑꯁ ꯅꯨꯄꯤꯕꯨꯗꯤ ꯀꯣꯏꯔꯗꯤ ꯈꯪꯉꯦ ꯑꯗꯣ ꯁꯤꯅꯦꯗꯤ ꯑꯩꯗꯤ ꯄꯥꯛꯇꯤ ꯈꯪꯗꯦꯗ
ꯎꯝ
ꯃꯥꯁꯨ ꯍꯥꯏꯌꯣ ꯌꯥꯗꯕ ꯏꯅꯤꯅꯦ
ꯍꯥꯏ ꯑꯃꯣꯏ
ꯋꯥ ꯈꯤꯇꯪ ꯂꯣꯠꯂꯦꯕ ꯌꯥꯗꯦꯕ
ꯅꯍꯥꯟ ꯏꯆꯦ ꯕꯤꯛꯇꯣꯔꯤꯌꯥ ꯀꯥꯎ ꯇꯧꯔꯛꯄ
ꯑ
ꯑꯁ ꯑꯩꯗꯤ ꯆꯥꯛꯄꯅ ꯂꯣꯏꯔꯦ ꯅꯣꯏꯕꯨ ꯆꯥꯛꯄꯅ ꯂꯣꯏꯔꯦ ꯍꯥꯏ ꯑꯗꯨꯒꯤ ꯀꯅꯥꯅ ꯅꯪ ꯑꯗꯨꯅꯦ ꯀꯅꯥꯅ ꯅꯪꯕꯨ ꯉꯟꯅ ꯌꯨꯝ ꯄꯥꯟꯊꯣꯛꯂꯣ ꯍꯥꯏꯕ꯭ꯔꯥ ꯍꯥꯏꯕꯒꯤ ꯑꯗꯒꯤ ꯑꯩꯅ ꯄꯥꯅꯤꯡꯉꯒ ꯄꯥꯟꯕ꯭ꯔꯥ ꯁꯨꯃꯥꯏꯗꯤꯦ ꯑꯁꯤꯒꯨꯝꯕ ꯋꯥꯗꯤ ꯉꯥꯏꯔꯛꯑꯅꯨꯀꯣ ꯍꯥꯏ
ꯄꯥꯅꯤꯡꯕꯒꯤ ꯄꯥꯝꯕꯅꯤꯅ ꯅꯠꯇ꯭ꯔꯣ
ꯑꯗꯨꯅꯦ ꯅꯪꯅꯅꯤꯡ ꯄꯥꯅꯤꯡꯕꯒꯤ ꯄꯥꯟꯕꯅꯦ ꯄꯥꯅꯤꯡꯗ꯭ꯔꯗꯤ ꯄꯥꯜꯂꯣꯏ ꯍꯥꯏꯕꯒꯤ ꯇꯧꯒꯅꯨ ꯇꯧꯒꯅꯨ ꯍꯥꯏ
ꯃꯥꯣꯏꯒꯤ ꯏꯃꯨꯡꯁ꯭ꯔꯣꯕ꯭ꯂꯦꯝꯁ ꯊꯣꯛ ꯃꯥꯜꯂꯦ ꯑꯩ ꯋꯥꯔꯤ ꯈꯤꯇꯅꯗꯤ ꯈꯨꯝꯗꯦ ꯑꯗꯨꯝ
ꯀꯔꯤ ꯀꯔꯤꯒꯤ ꯄ꯭ꯔꯣꯕ꯭ꯂꯦꯝꯁ ꯑꯥ
ꯑꯁ ꯃꯣꯏ ꯌꯨꯝꯒꯨꯝꯕ ꯀꯩꯅ ꯇꯧꯒꯦ ꯍꯥꯏꯕ ꯃꯥꯜꯂꯦ
ꯎꯝ
ꯑꯗꯨꯗꯤ ꯌꯨꯝ ꯍꯣꯡꯈ꯭ꯔꯒꯦ ꯍꯥꯏꯅꯀꯣ
ꯑꯥ
ꯁꯤꯦ ꯅꯍꯥꯟ ꯃꯥꯒꯤ ꯅꯨꯄꯥꯒꯤ ꯃꯆꯥꯅꯨꯄꯤ ꯂꯥꯛꯑꯦꯕꯀꯣ
ꯑꯥ
ꯎꯝ ꯍꯥꯏꯔꯂꯥꯏꯗꯣ
ꯑꯣ ꯐꯔꯤ ꯍꯥꯏ ꯋꯥ
ꯑꯗ ꯎꯝ ꯕꯒꯨꯝꯃꯁ ꯇꯧꯗꯕ ꯃꯥꯂꯦ
ꯑꯣ ꯃꯥꯗ ꯀ ꯎꯝ ꯑꯗꯨꯝ ꯑꯩꯁꯨ ꯇꯥꯏꯌꯦ ꯋꯥꯔꯤꯕꯨꯗꯤ ꯈꯔ ꯈꯔꯕꯨꯗꯤ ꯆꯨꯝꯕ꯭ꯔꯥ ꯆꯨꯝꯗꯕ꯭ꯔꯥꯕꯨꯗꯤ
ꯑꯗꯨꯝ ꯂꯩꯀꯥꯏꯁꯤ ꯃꯤ ꯑꯗꯨꯝ ꯈꯨꯟꯒꯤ ꯈꯨꯟ ꯃꯦꯟꯁꯤ ꯂꯩ ꯀꯥꯏ ꯁꯦꯡꯅꯥ ꯎꯝ ꯃꯥꯕꯨꯗꯦ ꯎꯝ ꯀꯔꯤꯌꯥꯆꯥ ꯌꯥꯝꯅ ꯀꯩꯅꯣ ꯃꯤ ꯆꯆꯥꯁꯨ ꯊꯝꯈ꯭ꯔꯕꯅꯦ ꯎꯝ ꯍꯔꯅꯤꯒꯤ ꯇꯥꯏꯕ ꯊꯝꯃꯟꯈ꯭ꯔꯕꯅꯦ ꯑꯁꯃꯜ ꯍꯔꯂ ꯎ ꯑꯗꯨ ꯑꯃ ꯑꯉꯥꯡꯒꯨꯝꯕ ꯂꯧꯕꯁꯨ ꯎꯝꯣꯛ ꯍꯣꯏꯒꯨꯝꯕ ꯂꯥꯎꯔꯦ ꯏꯃꯣꯠ ꯃꯣꯠꯅ ꯑꯃꯨꯛ ꯍꯜꯂꯦ ꯈꯣꯠꯂꯦ ꯁꯨꯃꯥꯏꯅ ꯍꯥꯏꯔ ꯂꯩꯔꯦ ꯍꯥꯏꯔꯦ
ꯍꯪ
ꯃꯥꯁꯨ ꯌꯥꯝ ꯄꯥ
ꯑ ꯍꯣꯏ ꯔꯤꯒ꯭ꯔꯠ ꯆꯠ ꯆꯠꯄ ꯃꯥꯜꯂꯦ ꯑꯁ ꯑꯩꯗꯤ ꯅꯣꯏꯕꯨ ꯌꯥꯝ ꯆꯥꯛꯈ꯭ꯔꯦꯗ ꯍꯥꯏ꯫
ꯎꯝ꯫
ꯑꯩꯅ ꯄꯥꯜꯑꯥꯏꯁꯨ ꯀꯔꯤ
ꯁꯤꯗꯒꯤ ꯑꯩꯅ ꯌꯨꯝ ꯄꯥꯅꯤꯡꯗꯔꯤꯁꯦ꯫
ꯍꯣꯏ꯫ ꯀꯩꯅꯣ ꯇꯧꯔꯗꯤ ꯅꯣꯏꯒꯨꯅ ꯆꯠꯅꯤꯡꯉꯤꯗ꯫